ꯇꯥꯕꯔꫭ
ꯇꯥꯏ ꯇꯥꯏ
ꯀꯩꯗꯧꯔꯝꯃꯤꯅꫭ
ꯐꫭꯟ ꯌꯦꯡꯉꯝꯃꯤ
ꯊꯕꯛꯇꯤ ꯆꯠꯇ꯭ꯔꫭ
ꯆꯠꯂꯦ ꯃꯪꯉꯥ ꯃꯪꯉꯥ ꯈꯔ ꯍꯦꯟꯕꯗ ꯍꯜꯂꯛꯑꯦ
ꯌꯨꯝ ꯌꯧꯔꯛꯄꯗꯥ
ꯎꯝ
ꯉꯔꯥꯡꯗꯤ ꯀꯟ ꯇꯧꯔꯝꯗ꯭ꯔꯕꫭ
ꯇꯧꯗꯦꯗ
ꯁꯨꯇꯤ ꯄꯥꯝꯕ ꯀꯥꯡꯕꯨꯅ ꯊꯥꯗꯣꯛꯄ ꯑꯣꯏꯖꯥꯠꯅꯤ ꯑꯣꯐꯤꯁ ꯀꯩꯖꯤꯅ
ꯈꯪꯗꯦ ꯑꯩꯖꯨ ꯆꯠꯂꫭꯏꯖꯤꯔꯅ ꯇꯧꯔꯝꯕꯅꯦ ꯑꯗꯨ ꯃꯑꯣꯡ ꯌꯦꯡꯉꯨꯔꯒꯦꯅ ꯆꯠꯂꯕ ꯑꯥ ꯊꯠꯂꯝ ꯈꫭꯠꯂꯝꯃꯖꯨ ꯀꯣꯏꯔ ꯆꯠꯂꯒꯦꯅ
ꯎꯝ
ꯀꯩꯝ ꯇꯧꯗꯦ ꯃꯗꯨꯗꯒꯤ ꯑꯗꯨꯝ ꯍꯥꯏꯗꯤ ꯕꯟꯅꯨꯡ ꯇꯧꯔꯨꯡ ꯒꯥꯔꯤꯗꯤ ꯏꯁꯤꯡꯒꯥꯔꯤꯗꯤ ꯑꯗꯨꯝ ꯍꯪꯒꯠ ꯍꯟꯗ ꯆꯦꯟꯅꯕꯅꯤ ꯇꯧꯗꫭꯏꯖꯨ ꯃꯥꯟꯗꯕ
ꯀꯩꯅꯣꯗꯤ ꯆꯠꯈ꯭ꯔꯕꫭ
ꯆꯠꯈ꯭ꯔꯦ ꯉꯁꯥꯏ ꯑꯌꯨꯛ ꯆꯥꯛꯆꯥꯔ ꯆꯠꯂꫭ ꯇꯧꯔꯒ ꯃꯥ ꯊꯕꯛ ꯈꯔ ꯂꯩꯌꯦꯅ ꯆꯠꯈ꯭ꯔꯦ ꯑꯌꯨꯛꯇ ꯆꯥꯛ ꯕ꯭ꯔꯦꯛꯐꯥꯁ ꯆꯥꯂꫭꯏꯔꯦ
ꯃꯥ ꯃꯊꯟ ꯂꯥꯛꯑꯝꯃꯤꯔꯣ
ꯃꯆꯟꯅꯨꯄꯤꯒ
ꯑꯣ ꯂꯦꯛꯑꯒ ꯍꯜꯂꯒꯦꯅ ꯂꯥꯛꯏꯕ
ꯎꯝ
ꯎꯝ ꯃꯥꯗꯤ ꯑꯣꯛ ꯂꯣꯏꯕꯗꯤ ꯂꯣꯏꯗ꯭ꯔꯕ ꯃꯥꯏꯗꯤ ꯂꯩꯅ ꯀꯔꯤꯝ ꯌꯥꯎꯗꯦ ꯍꯥꯏꯕꯗꯣ
ꯃꯊꯛꯇꯗꯤ ꯌꯥꯍꯧꯗ꯭ꯔꯕ ꯃꯥꯟꯗꯅꯦ ꯅꯍꯥꯟ
ꯎꯝ ꯀꯣꯂꯦꯖꯅ ꯃ ꯀꯥꯏ ꯇꯔꯃꯤ
ꯈꯪ ꯅꯦ ꯑꯇ
ꯉꯔ ꯑꯩ ꯊꯦꯡꯉꯝꯗꯧ ꯃꯥꯜꯂꯕꯅꯪ ꯐꯣꯟ ꯇꯧꯔꯛꯒꯦ ꯇꯧ ꯀꯩ ꯇꯧꯔꯛꯇꯧꯗꯨꯗꯣ
ꯎꯝ ꯃꯣꯏ ꯇꯧ ꯇꯧꯅꯤꯗꯨ ꯑꯗꯨꯝ ꯆꯦꯡꯅꯤꯗ ꯏꯣꯡꯃꯅꯤ ꯁꯥꯟꯅꯖꯔꯝꯃꯅꯤ ꯍꯌꯦꯡ ꯇꯧꯔꯨꯒꯦꯅ
ꯎꯝ ꯆꯥꯛꯇꯤ ꯊꯣꯡꯈ꯭ꯔꯦ
ꯀꯥꯎꯟꯁꯤꯗ ꯋꯥ
ꯊꯨ ꯀꯌꯥꯗ ꯁꯥꯏ ꯥꯡ ꯂꯗ
ꯑꯔ ꯊꯕꯤꯏ
ꯎꯝ
ꯀ
ꯣꯠ ꯌꯦꯗꯌꯥ
ꯌꯦꯗꯤꯗ
ꯑꯔꯖꯦꯟꯇꯤꯅꯥꯕꯣ ꯑꯦ
ꯀꯩꯅꯧ
ꯑꯥꯔꯖꯦꯟꯇꯤꯅꯥꯕꯨ ꯉꯔꯥꯡ ꯈꯤꯇꯛ ꯉꯥꯏ
ꯅꯦꯎꯗꯕ
ꯍꯝ ꯀꯦꯞ ꯑꯣꯕꯔ ꯗꯦꯅ ꯑ ꯂꯝ ꯂꯝ ꯑꯅꯧꯕꯅꯦꯕ ꯍꯟꯇꯛꯅ ꯀ꯭ꯋꯥꯂꯤꯐꯥꯏ ꯑꯍꯥꯟꯕꯅꯦꯕꯀꯣ
ꯎꯝ
ꯃꯤꯅꯤꯠ ꯂꯣꯏꯔ ꯆꯠꯇ꯭ꯔꯣ ꯆꯠꯂꯔꯦ ꯑꯗꯨꯒ ꯃꯤꯅꯤꯠ ꯍꯧꯖꯤꯛꯇꯤ ꯑꯄꯣꯛꯄꯕꯨ ꯂꯩꯍꯧꯕꯤꯅꯤꯅ ꯃꯤꯅꯤꯠ ꯇꯔꯥꯃꯉꯥ ꯇꯔꯥꯃꯉꯥ ꯑꯅꯤꯔꯛ ꯁꯥꯟꯅꯗꯣꯏꯅꯦꯕꯀꯣ
ꯎꯝ
ꯑꯗꯨꯗ ꯆꯟꯜꯂꯦ ꯑꯥꯔꯖꯦꯟꯇꯤꯅꯥꯅ ꯑꯃ ꯑꯗꯨꯗ ꯀꯥꯍꯧꯕꯅꯤ ꯍꯥꯏꯗꯤ ꯄꯦꯅꯥꯜꯇꯤ ꯀꯥꯎꯅꯔꯦ ꯂꯩꯕꯅꯤ
ꯑꯁꯤꯡ ꯀꯅꯥꯒꯅ ꯂꯩ
ꯑꯁꯤ ꯃꯣꯔꯣꯀꯣꯒ ꯀꯩꯅꯣ ꯑꯣꯏꯔ ꯀꯅꯥꯗꯥꯒ ꯑꯁꯤꯗꯒꯤ ꯔꯥꯎꯟ ꯑꯣꯞ ꯁꯤꯛꯁꯇꯤꯟ ꯍꯧꯔꯦꯕ
ꯍꯌꯦꯡ ꯀꯥ ꯂꯩꯕ
ꯍꯌꯦꯡ ꯀꯩꯅꯣ ꯂꯩꯔꯣ ꯀꯩꯅꯣ ꯇꯧꯕ ꯕꯔꯖꯤꯜ ꯂꯩꯕ ꯀꯩꯅꯣꯝ ꯇꯧꯕꯒꯦ
ꯕꯖꯤꯡ ꯀꯅꯥ ꯇꯦ ꯍꯤꯟ
ꯕ꯭ꯔꯔꯖꯤꯜꯒ ꯅꯣꯔꯋꯦ ꯑꯃ ꯍꯥꯂꯦꯟ ꯑꯃ ꯌꯥꯎꯕ ꯂꯩꯕꯅꯤ ꯑꯁꯝ ꯄꯨꯟꯕꯒ ꯍꯂ ꯍꯥꯏꯕ ꯍꯥꯂꯦꯟ ꯍꯥꯏꯕ ꯃ ꯇ ꯎ ꯅꯁꯨꯏ ꯃꯦꯟꯃꯥꯔꯗ ꯑꯣꯏꯅ ꯊꯣꯛꯂꯛꯗꯤ ꯐꯩꯅ ꯈꯟꯕꯅꯤ ꯁꯨꯝꯊ ꯊꯣꯛꯂꯛꯀꯦ ꯑꯍꯣꯡꯕ ꯌꯥꯗꯕꯒ ꯅꯍꯥꯟ ꯅꯣꯡꯃꯗꯤ ꯊꯣꯛꯂꯛꯑꯝꯃꯤ ꯖꯄꯥꯟꯒ ꯁꯥꯟꯅꯕ ꯑꯦ ꯖꯄꯥꯟꯒ ꯁꯥꯟꯅꯕ ꯗ ꯊꯣꯛꯂꯛꯄ꯭ꯔꯣ ꯊꯣꯛꯂꯛꯑꯦ ꯑꯩ ꯊꯣꯛꯂꯛꯇꯦ ꯖꯄꯒꯁꯥꯟꯅꯕꯅꯕꯗ
ꯑ ꯉꯃ ꯊꯂꯤꯒ
ꯪ ꯑꯃ ꯂꯤꯛꯇꯔ ꯀꯩꯅꯣꯝ ꯊꯣꯛꯂꯝꯕꯅꯤꯅ ꯑꯍꯥꯟꯕ ꯀꯩ ꯂꯝꯒꯅ‌ꯣ ꯁꯥꯟꯅꯕꯝꯗ‌ꯣ ꯖꯄꯥꯟꯒꯤꯗꯨꯁꯨ ꯊꯣꯛꯆꯒꯗꯕꯅꯤꯗ ꯂꯥꯁ ꯑꯋꯥꯔꯗ ꯆꯠꯂꯛꯄꯅꯦꯕ ꯃꯤꯅꯤꯠ ꯀꯨꯟꯊ꯭ꯔꯥ ꯍꯥꯞꯄ ꯑꯗꯣ ꯑꯗꯨ ꯊꯣꯛꯍꯅꯤꯅ ꯃꯣꯏ ꯇꯧꯋꯦꯅ ꯃꯣꯏꯒꯤ ꯀꯣꯁꯇꯨ ꯎꯅꯕꯗꯗꯤ ꯑꯗꯨꯗ ꯊꯣꯛꯍꯟꯈꯤ ꯇꯧꯕꯅꯤ ꯃ ꯃꯁꯥ ꯋꯥꯏ ꯁꯥꯅꯕ ꯂ‌ꯣꯏꯔꯕꯅꯤ ꯒꯥꯏ ꯇꯧꯔꯒ
ꯅ‌ꯦꯃꯥꯔ ꯔ‌ꯣ ꯍꯥꯏꯖ‌ꯦ
ꯈꯨꯔꯨꯒꯤ ꯑꯃ ꯀꯩꯅꯣꯝ ꯍꯥꯏꯗꯥꯏꯅꯦ ꯈꯨꯔꯨꯒꯤ ꯃꯅꯨꯡꯗ ꯁꯟꯗ ꯑꯃ ꯃꯇꯣꯡꯗꯨ ꯅꯠꯇꯕ ꯀꯟ꯫ ꯀꯟ ꯂꯥꯎꯕ ꯑꯃ ꯌꯥꯎꯕꯗꯣ ꯁꯦꯡꯒꯝꯒꯤ ꯇꯥꯏꯞꯇ ꯑꯃ
ꯕꯣꯟ ꯃꯦꯔ‌ꯣ ꯗꯨꯔꯣ
ꯕ‌ꯣꯟ ꯃ‌ꯦꯔ‌ꯣ ꯍꯥꯏꯁꯤ ꯀꯩ ꯁꯥꯏꯗꯣꯏꯅ‌ꯣ
ꯁꯔꯨ ꯃꯅꯨꯡꯗ ꯌꯥꯎꯕ ꯍꯥꯏꯗꯤ ꯕꯣꯟ ꯃꯦꯔꯣ ꯗꯨ ꯅꯠꯇ꯭ꯔꯣ
ꯑꯗꯨ ꯕ‌ꯣꯟ ꯃ‌ꯦꯔ‌ꯣꯔ
ꯅꯪ ꯍꯥꯏꯖꯦ ꯃꯈꯣꯡꯒꯨꯝ ꯆꯥꯕ ꯐꯥꯎꯗ ꯌꯥꯝ ꯀꯟꯕ ꯂꯪ ꯁꯔꯨꯁꯨ ꯌꯥꯝ ꯄꯥꯕ ꯑꯃ ꯌꯥꯎ ꯇꯧꯗ꯭ꯔꯣ ꯆꯤꯛꯄꯁꯤ ꯁꯥꯏꯕ ꯌꯥꯗꯕ ꯄꯛ ꯇꯧꯕꯗꯣ
ꯑꯣꯏ ꯊ‌ꯣꯛ ꯁꯦꯡꯗꯣꯡꯒꯦ ꯇꯧꯕꯗꯣ ꯑꯗꯨꯅꯦꯝ ꯇꯛꯈꯤꯁꯤ
ꯕ‌ꯣꯜ ꯁꯅꯥꯕꯗ‌ꯣ
ꯅꯦꯃꯥꯔꯒꯤ ꯈꯨꯔꯨꯗꯣ
ꯎꯝ
ꯑꯗꯨꯒꯤ ꯆꯦꯟꯕ ꯈꯣꯠꯄꯁꯨ ꯀꯩꯝ ꯉꯝꯗ꯭ꯔꯦ ꯃꯁꯥ ꯐ ꯆꯥꯎꯈꯠꯂꯦ ꯍꯟꯗꯛ ꯍꯟꯗꯛ ꯀꯩꯝꯇ ꯌꯦꯡꯗꯔꯤ
ꯌꯦꯡ ꯗ‌ꯦ
ꯌ‌ꯦꯡꯗ꯭ꯔ‌ ꯖꯥꯠꯂ‌ꯣ
ꯃꯥ ꯑꯃꯨꯛ ꯑꯃꯨꯛꯁꯠꯂꯒ ꯅꯣꯏ ꯀꯥꯄꯤꯍꯣꯏ ꯌꯦꯡꯉꯒꯗ ꯃꯥꯜꯂꯤ ꯑꯩꯅꯝ ꯈꯟꯕꯗꯤ
ꯕꯥ ꯁꯥꯏꯠꯁꯨ ꯕ‌ꯣꯜꯗꯤ ꯄꯥꯝꯗꯥꯏꯅ‌ꯦ
ꯀꯥꯟ ꯍꯟꯇꯛ ꯂꯧꯗꯕ ꯈꯪ ꯌ‌ꯦꯡꯗꯕ꯭ꯔ
ꯎꯝ ꯄꯨꯂꯞ ꯄꯨꯂꯞ ꯌꯦꯡꯕꯅ ꯅꯨꯡꯉꯥꯏ ꯇꯧꯕ ꯑ‌ꯣꯏ
ꯕ‌ꯣꯜ ꯏꯊꯠ ꯌ‌ꯦꯡ ꯀꯃꯥꯏ ꯅꯨꯡꯉꯥꯏꯗꯨꯏꯝ ꯌꯥꯝ ꯌ‌ꯦꯡ ꯅꯨꯉꯥꯏꯅ
ꯈ‌ꯣꯏ ꯂꯩꯔꯝꯃꯗꯤ ꯌꯦꯡ ꯌꯥꯕ ꯐꯥꯏꯅꯥꯟꯁꯤ ꯗꯦꯠ ꯀꯌꯥꯅꯣꯝ ꯇꯥꯏꯌ‌ꯦꯗꯥꯏꯅ‌ꯦ ꯗ‌ꯦꯠ ꯇꯋꯟꯇꯤ ꯍꯥꯏꯕ꯭ꯔ ꯑꯗꯨ ꯌ‌ꯦꯡꯉ‌ꯣꯏꯗ꯭ꯔ‌ꯣ
ꯐꯥꯏꯅ‌ꯦꯜꯂꯣ
ꯎꯝ
ꯍꯥꯏꯅꯤꯡꯁꯤ ꯌꯦꯡꯒꯦꯔꯅ ꯈꯜꯂꯤꯅ
ꯐꯥꯏꯟꯜ ꯌ‌ꯦꯡ ꯌꯥꯏ ꯀꯩꯟ
ꯌꯥꯏ ꯐꯥꯏꯅ‌ꯦꯜ ꯌ‌ꯦꯡꯕ
ꯅꯤꯆꯟ ꯍꯣꯏꯗꯤ ꯀꯔꯝ ꯀꯥꯟꯗꯅꯣꯝ ꯂꯥꯛꯀꯦ ꯍꯥꯏꯔꯤꯌ‌ꯦ ꯅꯪꯗꯤ ꯌꯥꯗꯧ ꯃꯥꯟꯗꯣ
ꯑꯩ ꯁꯟꯗꯦꯒꯨꯝꯕ ꯅꯠꯇꯗꯤ ꯌꯥꯒꯗ ꯃꯥꯟꯗꯦ
ꯅꯠꯇ꯭ꯔꯒ ꯑꯩ ꯃꯣꯏꯗꯨ ꯇꯧꯁꯦ ꯍꯥꯏꯔꯒꯅ ꯑꯩꯒꯤ ꯊꯕꯛꯇꯨ ꯂꯣꯏꯕꯒꯤ ꯇꯥꯏꯃꯤꯡ ꯇꯧꯔꯒ ꯃꯣꯏ ꯍꯥꯏꯒꯠꯂꯒ ꯊꯦꯡꯅꯔ ꯍꯥꯏꯒꯠꯂꯛꯄ
ꯎꯝ ꯃꯣꯏ ꯀꯩꯅꯣ ꯇꯧꯔꯔꯗꯕ ꯃꯣꯏꯁꯨ ꯅꯨꯡꯗꯥꯡꯗꯤ ꯗꯨꯀꯥꯟ ꯐꯝꯃꯤꯅ ꯌꯥꯔꯔꯣꯏꯌꯦ ꯑꯌꯨꯛ ꯑꯣꯏꯅ ꯄꯨꯡ ꯇꯔꯥꯃꯥꯊꯣꯏ ꯁ꯭ꯋꯥꯏ ꯌꯧꯔꯛꯑꯦꯗꯅ
ꯌꯥꯔꯗꯤ ꯅꯣꯏ ꯁꯟꯗꯦ ꯒꯨꯝꯕ ꯁꯤꯜꯂꯗꯤ ꯈꯪꯗ꯭ꯔ‌ꯦ
ꯁꯟꯗꯦ ꯀꯕ ꯇꯥꯔꯌꯥꯔꯒ
ꯑꯔꯣ ꯃꯗꯤ ꯃ ꯌꯥꯎꯗ ꯃꯥꯗꯦ
ꯑꯝꯇ ꯇꯧꯗꯣꯏꯅꯦ ꯃꯤ ꯌꯥꯝꯗꯕꯤꯗ ꯑꯗꯨꯃꯥꯏꯅ ꯇꯧꯔꯒ ꯉꯍꯥꯟꯗꯦ ꯍꯥꯏꯔꯝꯃ ꯑꯩꯈꯣꯏꯗ ꯏꯝꯇꯅ
ꯎꯝ
ꯍꯣꯏ ꯍꯣꯏꯒꯤ ꯍꯥꯏꯖꯈꯤꯕ
ꯑꯅꯤꯃꯨꯨꯝꯛ ꯂꯧꯅꯕ
ꯎꯝ
ꯀꯩꯀ ꯅꯣꯏ ꯇꯧꯔꯤ ꯇꯧꯔꯦ ꯑꯩ ꯌꯥꯎꯔꯗꯤ ꯂꯐꯝꯗꯣ ꯑꯩ ꯈꯪꯉꯦ ꯑꯗꯣ ꯅꯣꯏ ꯑꯄꯣꯝꯕ ꯂꯐꯝ ꯂꯩꯔꯦ ꯈꯪꯗ꯭ꯔꯦ ꯅꯠꯇꯦ ꯑꯗꯨꯝ ꯂꯧꯔꯁꯦ
ꯑꯉꯥꯡꯝꯕ꯭ꯔꯣ
ꯎꯝ
ꯂꯃꯣꯡꯒꯤ ꯀꯔꯃꯖꯅ
ꯊꯤꯒꯤ ꯈꯨꯔꯥꯏ ꯂꯥꯏꯍꯥꯎꯕꯝ ꯂꯩ ꯍꯣꯡꯒꯦ
ꯂꯩꯦ ꯋꯥ ꯑꯃꯔꯣ
ꯂꯥꯏ ꯋꯥꯡꯕꯤꯗ ꯂꯥꯏ ꯋꯥꯡꯕꯤꯗ ꯈꯤꯇꯪ ꯍꯨꯗꯣꯛꯑꯒ ꯑ
ꯄꯦꯇ꯭ꯔꯣꯜ ꯄꯝ ꯂꯩꯕꯤꯗꯣ
ꯑꯥ
ꯑꯗꯨ ꯍꯦꯛ ꯅꯥꯀꯟꯗ ꯁꯤꯃꯦꯟꯗ ꯌꯣꯠ ꯌꯣꯟꯕ ꯑꯃ ꯂꯩꯗꯅ
ꯑꯝ
ꯑꯗꯩ ꯍꯦꯛ ꯑꯣꯄꯣꯖꯤꯠꯇ ꯑꯩꯈꯣꯏꯒꯤ ꯌꯨꯝꯗꯣ ꯑꯥꯏꯔꯟꯅ ꯇꯧꯔꯒ ꯖꯤꯡꯗꯨꯅ ꯐꯔꯥꯡꯅ ꯀꯨꯞꯄꯤꯔꯒ ꯇꯧꯔꯒ ꯑꯃ ꯂꯩꯕꯅꯦꯕ ꯃꯊꯣꯟ ꯑꯃ ꯍꯥꯞꯄꯒ ꯑꯩꯒꯤ ꯌꯨꯝꯗꯗꯤ ꯈꯪꯗꯅ ꯑꯗꯨꯗ ꯌꯦꯡ ꯎꯝ ꯌ ꯅꯗꯣꯏꯗ ꯊꯐꯝ ꯆ ꯑꯣꯏ ꯌꯥꯅꯤ
ꯊꯛꯐꯝꯁꯨ ꯊꯝꯕ꯭ꯔꯕ
ꯎꯝ ꯑꯗꯨꯝ ꯆꯠꯂꯒ ꯑꯗꯨꯝ ꯊꯛꯖꯒꯦ
ꯆꯥꯕ ꯊꯛꯄꯁꯨ ꯂꯣꯏꯗꯣꯏ ꯌꯥꯕ
ꯆꯥꯕ ꯊꯛꯄ ꯍꯥꯏꯗꯤꯦ ꯅꯪ ꯄꯣꯠꯇꯨ ꯂꯩꯔꯒ ꯅꯪ ꯂꯤꯠꯄꯁꯔ ꯊꯛꯀꯗ ꯃꯥꯏ
ꯑꯣ
ꯆꯥꯅ ꯊꯛꯅꯕ ꯀꯩꯁꯨꯝ ꯑꯩ ꯍꯦꯛ ꯌꯥꯎꯗꯦꯕ ꯒꯌꯔꯒꯨꯝꯕ ꯑꯗꯨꯒꯨꯝꯕ ꯁꯣꯖꯨ ꯑꯗꯨꯒꯨꯝꯕ
ꯅꯪ ꯉꯍꯥꯟ ꯖꯤꯝ ꯕꯤꯜ ꯑꯃ ꯊꯛꯀꯗꯧꯕ
ꯎꯝ
ꯑꯗꯨ ꯀꯌꯥ ꯂꯧꯒꯦ
ꯑꯅꯤꯒ ꯀꯌꯥꯅꯣꯔꯤꯅꯣ ꯑ ꯁꯉꯥꯏꯕꯤ ꯌꯥꯎꯗ
ꯀꯅꯥꯅ ꯍꯥꯏꯕ ꯂꯩ ꯊꯧꯕꯥꯜ
ꯑꯗꯨꯝ ꯍꯥꯏꯅꯩꯗ ꯍꯥꯟꯅꯗ ꯑꯗꯣ ꯊꯤꯔꯛꯄꯗꯨꯒ ꯄꯣꯠꯇꯣ ꯑꯗꯨꯗ ꯀꯃꯥꯏꯅ ꯐꯪꯉꯦ ꯈꯣꯠꯂꯦꯅ ꯍꯥꯏꯔꯤꯁꯦ ꯀꯩꯗꯨꯗ
ꯑꯣꯈꯥꯟꯗꯤꯁꯨ ꯁꯨꯔꯕ
ꯎꯝ ꯃꯔꯃꯌꯥ
ꯎꯝ
ꯃꯣꯏ ꯑꯗꯨꯒꯤ ꯗꯨꯀꯥꯟ ꯃꯐꯨꯗꯨꯁꯨ ꯃꯤꯗꯨꯝ ꯐꯩꯌꯦꯕ
ꯃꯆ ꯆꯁ
ꯃꯥꯅꯤ ꯃꯤꯗꯨ ꯃꯨꯔꯒ ꯃꯣꯏꯒꯤꯗꯨ ꯈꯪꯉ ꯍꯥꯏꯗꯤ ꯑꯗꯨꯒꯤ ꯗꯨꯀꯥꯟ ꯐꯝꯃꯤꯗꯣ ꯑꯩꯈꯣꯏꯒꯤ ꯏꯃꯥꯟꯅꯕꯗꯣ ꯃꯣꯏ ꯈꯥꯎꯅ ꯃꯣꯏ ꯃꯅꯥꯎꯄꯥꯈꯩ ꯑꯣꯏꯕ ꯑꯩꯈꯣꯏꯅ ꯃꯊꯪꯗ ꯂꯩꯁꯨ ꯈꯣꯠꯂꯛꯁꯨ ꯑꯗꯨꯝ ꯊꯣꯏꯗ ꯂꯥꯛꯑꯣ ꯈꯣꯠꯂꯣ ꯃꯣꯏꯒꯤ ꯃꯃꯥꯟꯁꯨ ꯃꯎꯄꯥꯗ ꯃꯃꯤꯡ ꯀꯌꯥꯃ ꯀꯥꯎꯔꯦ ꯃꯥꯜꯗꯒꯤ ꯈꯪꯅ ꯆꯥꯟꯅꯕꯔꯗꯤ ꯑꯗꯨꯝ ꯗꯤꯁꯀꯥꯎꯟ ꯄꯤꯌꯦ ꯈꯣꯠꯀꯦꯅꯝ ꯍꯥꯏꯔꯛꯄꯅꯦꯕ ꯑꯩꯈꯣꯏꯗ
ꯎꯝ
ꯑꯗꯨꯒ ꯍꯥꯏꯗꯤ ꯑꯗꯨ ꯂꯧꯔꯦ ꯑꯗꯨꯒ ꯅꯪ ꯍꯥꯏꯗꯤ
ꯎꯝ
ꯋꯥꯟ ꯁꯣꯠ
ꯋꯥꯟ ꯍꯥꯏꯕꯗ ꯃꯥꯅ ꯍꯥꯎꯕꯅꯦ ꯏꯁꯃꯨꯠ ꯑꯣꯏꯕꯅꯦ ꯌꯦꯡꯉꯣ ꯃꯥꯅꯥ ꯍꯥꯏꯇꯥꯏ
ꯐ꯭ꯔꯤꯗꯥ
ꯎꯝ
ꯎꯝ ꯅꯪ ꯊꯛꯏ ꯑꯗꯨꯒ
ꯀꯦ ꯄꯦꯛ ꯑꯃꯥ ꯑꯃꯨꯛ ꯅꯨꯡꯉꯥꯏ ꯑꯗꯨꯝ ꯊꯛꯄꯥ
ꯇꯂꯣꯞꯅꯨꯡ ꯐꯪꯅꯔꯥꯗꯤ ꯀꯩꯅꯣ ꯌꯥꯎꯍꯟꯗꯕꯤꯗ ꯑꯩꯈꯣꯏ ꯈꯤꯇꯪ ꯑꯣꯏꯅ ꯇꯧꯔꯒꯗꯤ ꯏꯡꯉꯣ ꯑꯩꯈꯣꯏ ꯑꯍꯨꯝꯂꯥ ꯀꯩꯅꯣ
ꯑꯗꯨꯗꯒꯤ
ꯎꯝ ꯑꯝꯇꯥ ꯑꯅꯥꯍꯣꯏ ꯄꯨꯂꯥꯛꯑꯒꯥ ꯑꯝꯇꯥ ꯇꯧꯗꯨꯏꯅꯦ ꯑꯃꯨꯛꯀꯥ ꯔꯤ ꯍꯟꯕ ꯑꯣꯏꯅꯥ
ꯑꯗꯨ ꯇꯂꯣꯞ ꯅꯨꯡ ꯐꯪꯉꯥ ꯇꯧꯒꯤꯁꯦ ꯂꯥꯛꯄꯗꯥ ꯂꯩ ꯂꯥꯛꯑꯒꯥ
ꯁꯟꯗꯦꯒꯨꯝꯕ ꯑꯃꯥꯗ
ꯑꯗꯨꯗ ꯑꯩꯈꯣꯏꯅ ꯂꯥꯛꯄꯗꯥ ꯄꯣꯠꯇꯣ ꯂꯩꯔꯛꯑꯒꯥ ꯑꯥꯏꯁ ꯅꯨꯡꯗꯨ ꯄꯩꯁꯥ ꯌꯥꯝ ꯇꯥꯡꯗꯦ ꯄꯦꯀꯦꯠ ꯑꯃꯥꯗ ꯂꯨꯄꯥ ꯀꯌꯥꯇꯪ ꯄꯤ
ꯑꯦ ꯑꯗꯨꯗꯣ ꯍꯧꯖꯤꯛ ꯌꯣꯟꯐꯝ ꯈꯪꯉꯦ ꯑꯩ
ꯑꯩ ꯀꯗꯥꯏꯗꯅꯣ
ꯗꯤꯄꯥꯔꯠꯃꯦꯟꯇꯦꯜ ꯏꯁꯇꯣꯔꯈꯩꯗꯥ ꯌꯥꯎꯔꯦ ꯍꯥꯏꯕꯅꯦ
ꯑꯥꯏ ꯑꯗꯨꯗꯤ ꯑꯥ ꯑꯦꯝ ꯌꯨ ꯃꯅꯨꯡꯗꯥ ꯌꯥꯎꯔꯝꯃꯅꯤ ꯑꯗꯨꯗꯤ
ꯑꯪ ꯅꯍꯥꯟ ꯂꯨꯄꯥ ꯀꯨꯟꯊ꯭ꯔꯥ ꯄꯤ ꯊꯥꯒꯠꯂꯛꯑꯦ
ꯑꯗꯨ ꯑꯗꯨ ꯅꯠꯇ꯭ꯔꯁꯨ ꯑꯥ ꯑꯁꯤꯒꯤ ꯑꯦꯝ ꯌꯨꯒꯤ ꯃꯃꯥꯡꯗ ꯊꯣꯛꯑꯒꯥ ꯂꯩꯕꯥ ꯀꯩ ꯑꯦꯝ ꯌꯨ ꯏꯁꯇꯣꯔ ꯀꯩꯕ ꯀꯥꯎꯕꯨ ꯀꯥꯎꯔꯦ ꯃꯃꯤꯡꯗꯣ ꯆꯪꯃꯟꯗꯥꯗꯥꯅ
ꯀꯩꯅꯣ ꯍꯣꯏꯒꯤꯗꯨꯔꯣ
ꯈꯔ ꯆꯥꯎꯅ ꯍꯥꯡꯕ ꯗꯤꯄꯥꯔꯠꯃꯦꯟꯇꯦꯜ ꯏꯁꯇꯣꯔ ꯅꯠꯇꯦ ꯁꯅꯥꯌꯥꯝ ꯃꯆꯥ ꯑꯗꯨꯗꯒꯤ ꯍꯦꯟꯅ ꯆꯥꯎꯋꯦ ꯍꯧꯖꯤꯛꯀꯤꯗꯣ
ꯒꯦꯠꯇꯥ ꯍꯥꯡꯕꯗꯨꯔꯣ
ꯒꯦꯠꯀꯤ ꯑꯣꯄꯣꯖꯤꯠꯇꯥ ꯍꯥꯡꯕꯗꯣ ꯌꯥꯝ ꯆꯥꯎꯅ
ꯑꯥ ꯑꯗꯨ ꯌꯥꯎꯕ꯭ꯔꯥꯕꯥ
ꯗꯤꯄꯥꯔꯠꯃꯦꯟꯇꯦꯜ ꯑꯆꯧꯕꯅꯤꯅꯥ ꯌꯥꯎꯔꯝꯅꯤ ꯀꯩꯅꯣ
ꯎꯝ ꯂꯣꯏ ꯌꯥꯎꯅꯔꯦ ꯍꯥꯏꯕꯅꯦ ꯑꯩ ꯅꯍꯥꯟ ꯕꯤꯁꯥꯜ ꯆꯠꯂꯨꯏꯌꯦ ꯌꯨ ꯒꯤꯂꯥꯁ ꯈꯔꯥ ꯂꯩꯔꯛꯀꯦꯅꯥ
ꯑꯗꯨ ꯒ꯭ꯂꯥꯁ ꯅꯨꯡ ꯑꯗꯣ ꯈꯔ ꯊꯝ ꯐꯕꯅꯦ ꯗꯤꯁꯄꯣꯗꯥ ꯌꯥꯎꯒꯦ
ꯎꯝ ꯑꯩ ꯂꯩꯔꯒꯦ ꯇꯧꯅꯦ ꯁꯦꯠ ꯑꯃꯥ ꯂꯩꯔꯝꯕꯗꯤ ꯌꯥꯏꯗꯅꯥ
ꯑꯗꯨ ꯈꯔ ꯀꯣꯝꯅ ꯊꯛꯈꯤꯕ ꯅꯨꯡꯉꯥꯏꯅꯦ
ꯎꯝ
ꯑ ꯍꯅ ꯍꯂꯣ ꯀꯣꯏꯖꯤꯕꯤ ꯇꯧꯕꯗꯣ ꯑꯩꯈꯣꯏ ꯗꯤꯁꯄꯣ ꯑꯃ ꯊꯛꯑꯦꯕ ꯅꯉꯥꯏꯇꯕ ꯑꯥꯏꯁꯒꯤ ꯌꯥ ꯭ꯂꯥꯁ
ꯑꯟꯇ ꯂꯩꯔꯝꯃꯒꯁꯨ
ꯃꯗꯨꯗ ꯀꯩꯅꯣ ꯅꯪ ꯍꯥꯏꯗꯤ ꯑꯗꯨꯝꯇꯟ ꯍꯣꯏ ꯂꯥꯛꯄ ꯈꯣꯠꯅ ꯌꯥꯕꯒꯤ ꯃꯑꯣꯡ ꯑꯗꯨꯝ ꯂꯩꯁꯤꯜꯂꯒ ꯊꯝꯒꯁꯨ ꯌꯥꯝ ꯄꯤꯗ
ꯎꯝ ꯁꯦꯠ ꯑꯃ ꯂꯧꯔꯒꯦ ꯇꯔꯨꯛ ꯃꯈ ꯀꯩꯅꯣ
ꯎꯝ ꯂꯧ